ꯇꯥꯕ꯭ꯔꯣ
ꯑꯧ
ꯀꯩꯗꯧꯔꯤꯅꯣ
ꯍꯥꯥ
ꯇꯨꯝꯃꯕꯣ
ꯍꯨꯝ ꯀꯔꯤꯒꯤꯅꯣ ꯑꯩꯅ ꯀꯔꯤꯒꯤꯅꯣ ꯑꯩꯅ ꯇꯧꯔꯛꯄꯗꯤ ꯌꯥꯗꯕꯗꯣ
ꯈꯪꯗꯦ ꯅꯦꯠꯋꯥꯛꯅ ꯑꯣꯏꯔꯝꯒꯅꯤ ꯉꯁꯥꯏꯗꯣ ꯑꯩꯉꯣꯟꯗ ꯃꯤ ꯈꯪꯗꯕ ꯑꯃ ꯇꯧꯔꯛꯑꯦ ꯑꯩꯉꯣꯟꯗ ꯀꯩꯅꯣꯁꯨ ꯍꯥꯏꯗꯦ ꯇꯧꯔꯥꯛꯀꯅꯤ ꯍꯥꯏꯁꯨ ꯍꯥꯏꯔꯛꯇꯦ ꯑꯃ ꯇꯧꯔꯦ ꯔꯤꯁꯤꯞꯁꯨ ꯇꯧꯕ ꯌꯥꯗꯦ ꯍꯦꯡꯑꯞꯁꯨ ꯇꯧꯕ ꯌꯥꯗꯦ
ꯀꯅꯥꯅꯣꯁꯨ ꯈꯪꯗꯕ ꯅꯍꯥꯟ ꯂꯩꯏꯗꯤ ꯌꯥꯔꯛꯀꯅꯤ ꯑꯃꯨꯛꯀ
ꯑꯩꯅ ꯇꯧꯔꯛ ꯏꯕꯅꯦ
ꯎꯝ
ꯆꯥꯛ ꯆꯕ꯭ꯔꯣ
ꯑꯂꯨꯅꯦ ꯀꯣꯄꯤꯅꯦ ꯀꯣꯄꯤ ꯀꯣꯕꯤꯅꯦ
ꯎꯝ
ꯀꯩꯅꯣ ꯆꯥꯏ ꯑꯂꯨ ꯁꯥꯛ ꯍꯥꯏꯕ ꯀꯔꯤꯔꯥ
ꯎꯝ
ꯉꯧꯔꯒ ꯆꯥꯏ
ꯑꯩ ꯄꯨꯡꯅꯤꯡꯕ ꯍꯦ
ꯉꯜꯂꯤꯗ
ꯍꯧꯖꯤ ꯀꯥꯟꯗꯅ ꯂꯩ ꯇꯨꯝꯅꯤꯉꯦ
ꯑꯣ ꯍꯌꯦꯡ ꯊꯕꯛ ꯂꯩꯕ꯭ꯔꯣ
ꯍꯌꯦꯡꯗꯤ ꯂꯩꯇꯦ
ꯅꯪ ꯊꯕꯛ ꯃꯆꯥꯥ ꯑꯃ ꯇꯧꯋꯤ ꯍꯥꯏꯅ
ꯁꯝꯃꯔ ꯚꯦꯀꯦꯁꯟ ꯍꯧꯖꯤꯛꯇꯤ ꯍꯧꯖꯤꯛꯀꯥꯟꯗꯤ ꯁꯨꯇꯤꯌꯦ
ꯐꯧꯀꯣ ꯐꯪꯕꯒꯤ
ꯍꯥ
ꯀꯅꯥꯅ ꯂꯩꯕ꯭ꯔꯣ ꯌꯨꯝꯗ ꯅꯣꯏꯗꯤ
ꯑꯩꯒꯤ ꯏꯃꯥ
ꯑꯣ ꯑꯣꯏꯗꯤ ꯅꯪ
ꯀꯔꯤꯕ
ꯑꯩꯗꯤ ꯅꯪ ꯏꯝꯐꯥꯜꯗ ꯂꯩꯕ꯭ꯔꯥ ꯍꯥꯏꯅ ꯈꯟꯕꯅꯦ ꯑꯩꯗꯤ ꯍꯥꯟꯅ
ꯅꯍꯥꯟ ꯍꯣꯏ ꯅꯍꯥꯟꯗꯤ ꯂꯩꯔꯝꯃꯦ
ꯑꯣ
ꯅꯍꯥꯟꯗꯤ ꯂꯩꯔꯝꯃꯦ ꯑꯗꯣ ꯍꯨꯖꯤꯛꯀꯥꯟꯗꯤ ꯂꯩꯇ꯭ꯔꯦ
ꯀꯩꯒꯤ ꯂꯩꯇ꯭ꯔꯤꯅꯣ ꯂꯩꯕ ꯌꯥꯗ꯭ꯔꯣ
ꯂꯩꯅꯤꯡꯗ꯭ꯔ‌ꯦ
ꯎꯝ ꯂꯩꯕ ꯅꯨꯡꯉꯥꯏꯇ꯭ꯔꯣ
ꯅꯨꯡꯉꯥꯏꯇꯦ
ꯀꯩꯒꯤꯔꯣ
ꯀꯩꯒꯤꯅꯦ
ꯅꯨꯄꯥ ꯐꯖꯕ ꯑꯃꯒꯨꯝꯕ ꯂꯩꯔꯗꯤ ꯂꯩꯕ ꯅꯨꯡꯉꯥꯏꯗꯕꯀꯣ ꯑꯩ
ꯅꯨꯄꯥ ꯐꯖꯕꯗꯤ ꯌꯥꯝ ꯂꯩꯌꯦ ꯑꯗꯨ ꯏꯝꯐꯥꯜꯗ
ꯑꯁ ꯑꯗꯨꯗꯤ ꯂꯩꯕ ꯅꯨꯡꯉꯥꯏꯅꯤꯅ ꯅꯨꯄꯥ ꯐꯖꯕ ꯌꯥꯝ ꯂꯩꯔꯗꯤ
ꯉꯥꯏꯇꯕ
ꯀꯌꯥꯕ ꯇꯥꯗ‌ꯦ
ꯍꯥ
ꯀꯩ ꯍꯥꯏꯕ꯭ꯔꯣ
ꯀꯔꯤꯍ ꯇꯥꯅꯦ
ꯉꯛ ꯇꯕꯔꯣ꯫
ꯅꯪꯒꯤ ꯀꯣꯜꯒꯤ ꯚꯣꯂꯨꯝꯗꯣ ꯈꯤꯇꯪ ꯔꯤꯗ꯭ꯌꯨꯁ ꯇꯧꯑꯣꯅꯦ ꯑꯩꯒꯤ ꯈꯣꯟ ꯇꯥꯏꯅꯦ꯫
ꯍꯧꯖꯤꯛꯇꯤ꯫
ꯍꯧꯖꯤꯛꯇꯤ ꯌꯥꯔꯦ ꯉꯥꯁꯥꯏꯗꯤ ꯇꯥꯕꯀꯣ꯫ ꯊꯝ ꯉꯥꯟꯅ ꯇꯨꯝꯕ꯭ꯔꯣ ꯅꯪꯗꯤ ꯅꯪ ꯅꯥꯇꯣꯝꯗ ꯇꯨꯝꯕ꯭ꯔꯣ ꯅꯠꯇꯔꯒꯅ ꯅꯅꯥꯎ ꯅꯨꯄꯤꯒ ꯇꯨꯝꯕ꯭ꯔꯣ꯫
ꯏꯊꯟꯗ ꯇꯨꯝꯃꯦ꯫
ꯑꯣ꯫
ꯕꯣꯜ ꯌꯦꯡꯉꯣꯏꯗꯔ ꯅꯪꯗꯤ꯫
ꯌꯦꯡꯒꯅꯤ꯫ ꯃꯣꯜꯗꯦ꯫
ꯌꯦꯡꯉꯣ ꯌꯦꯡꯉꯣ꯫
ꯎꯝ ꯁꯤ ꯌꯦꯡꯍꯧꯗ꯭ꯔꯗꯤ꯫
ꯅꯪ ꯀꯩꯅꯣ ꯂꯤꯡ ꯊꯥꯔꯛꯀꯅꯤ ꯍꯥꯏꯕ ꯅꯠꯇ꯭ꯔꯣ꯫
ꯂꯤꯡ ꯊꯥꯔꯛꯀꯦ ꯑꯁ ꯀꯥꯎꯋꯤꯅꯦ ꯑꯃꯨꯛꯀ꯫
ꯌꯦꯡꯕ ꯉꯝꯕ꯭ꯔꯥ ꯌꯦꯡꯒꯦ ꯑꯂꯥꯔꯝ ꯊꯝꯒꯦ꯫
ꯎ ꯀꯩꯅꯣ ꯇꯧꯕꯒꯤꯅꯦ ꯍꯧꯗꯣꯛ ꯄꯤꯒꯅꯤ ꯅꯪꯅ ꯌꯦꯡꯒꯦ ꯌꯦꯡꯅꯤꯡꯉꯦ ꯍꯥꯏꯔꯗꯤ꯫
ꯌꯦꯒꯦꯗꯤ ꯌꯦꯒꯦ ꯉꯥꯝꯕꯔꯅ꯫ ꯌꯦꯡꯒꯦꯕ ꯍꯧꯒꯠꯄ ꯉꯝꯕ꯭ꯔꯥ ꯉꯝꯗꯕ꯭ꯔꯥ ꯌꯦꯡꯒꯦ꯫
ꯎꯝ꯫ ꯅꯪꯅ ꯌꯦꯡꯅꯤꯡꯉꯦ ꯍꯥꯏꯔꯗꯤ ꯀꯣꯜ ꯇꯧꯕꯤꯔꯛꯀꯦ꯫
ꯑ ꯇꯔꯣꯛ꯫
ꯅꯪ ꯅꯪ ꯑꯣꯂꯥꯏꯟ ꯂꯩꯇ꯭ꯔꯗꯤ ꯈꯪꯗꯦꯀꯣ꯫
ꯑꯩꯗꯤ ꯇꯨꯝꯃꯀꯥꯟꯗ ꯗꯇꯥ ꯑꯣꯐ ꯇꯧꯔꯒ ꯇꯨꯝꯃꯦ꯫
ꯑꯣ ꯑꯗꯨꯅꯦ ꯑꯗꯨꯗꯤ ꯀꯗꯥꯏꯗꯤ ꯈꯪꯗꯣꯏꯕ꯫
ꯑꯥ ꯑꯣꯐꯂꯥꯏꯟꯗꯁꯨ ꯌꯥꯏꯌꯦꯗ꯫
ꯑꯣ꯫ ꯍꯣꯔꯦꯟ ꯇꯧꯕꯤꯔꯛꯀꯦ ꯅꯪ ꯌꯦꯡꯒꯦ ꯍꯥꯏꯔꯗꯤ꯫
ꯑ꯫ ꯇꯨꯌꯦꯜꯞ ꯊꯥꯔꯇꯤꯗꯅꯤꯀꯣ꯫
ꯎꯝ
ꯑꯣ꯫
ꯅꯣꯏ ꯔꯣꯝꯗꯤ ꯂꯩꯕ ꯅꯨꯡꯉꯥꯏꯕ꯭ꯔꯣ꯫
ꯈꯪꯅ ꯇꯧꯗ꯭ꯔꯤꯀꯥꯟꯗꯤ ꯃꯤ ꯌꯥꯝꯗꯕꯅꯤꯅ ꯅꯨꯡꯉꯥꯏꯇꯦ ꯈ꯭ꯔꯤꯁꯃꯥꯁ ꯁꯤꯇꯦꯝ ꯗꯤꯁꯦꯝꯕꯔ ꯃꯇꯝ ꯌꯧꯔꯗꯤ ꯅꯨꯡꯉꯥꯏ ꯍꯧꯔꯅꯤ꯫
ꯑꯣ꯫ ꯅꯣꯏ ꯅꯣꯏ ꯌꯨꯝꯗꯒꯤ ꯅꯣꯏ ꯈꯨꯟꯗꯒꯤ ꯏꯝꯐꯥꯜ ꯆꯠꯄꯗꯣ꯫
ꯑꯥ꯫
ꯃꯇꯝ ꯀꯌꯥꯃꯨꯛ ꯂꯧꯕ꯭ꯔꯣ꯫
ꯃꯇꯝ ꯌꯥꯝ ꯂꯧꯌꯦꯗ ꯑꯌꯨꯛ ꯄꯨꯡ ꯑꯩꯠ ꯅꯥꯏꯟꯗ ꯆꯠꯂꯗꯤꯀꯣ
ꯎꯝ꯫
ꯄꯨꯡ ꯑꯃ ꯑꯅꯤ ꯑꯗꯨꯋꯥꯏꯗ ꯌꯧꯔꯛꯀꯅꯤ꯫
ꯑꯣ꯫
ꯑꯗꯨꯗ ꯍꯧꯖꯤꯛꯀꯥꯟꯗꯤ ꯂꯝꯕꯤ ꯐꯕꯅ ꯀꯨꯏꯅ ꯆꯠꯇꯦꯅꯦ꯫ ꯅꯪ ꯅ ꯌ
ꯄ ꯄꯨꯡ ꯀꯌꯥ ꯇꯨꯝꯒꯦꯔꯣ
ꯍꯥꯝ
ꯄꯨꯡ ꯀꯌꯥꯗ
ꯁꯤ ꯅꯪ ꯊꯝꯕꯗꯤ ꯈꯔ ꯃꯨꯚꯤ ꯈꯔ ꯌꯦꯡꯉꯒ ꯑꯗꯨ ꯈꯪꯃꯤ
ꯎ ꯃꯤ ꯀꯣꯜ ꯇꯧꯅꯤꯡꯉꯥꯏ ꯂꯩꯇ꯭ꯔꯦ
ꯎꯝ
ꯃꯤꯉꯣꯟꯗ ꯀꯣꯛ ꯇꯣꯅꯤꯡꯉꯥꯏ ꯂꯩꯇ꯭ꯔꯦ
ꯇꯧꯔꯔꯣꯏ ꯁꯤꯅ ꯂꯥꯁꯔꯤꯁꯦ ꯁꯤ
ꯎꯝ ꯑꯇꯣꯞꯄ
ꯇꯔꯣꯏꯕꯁꯤꯒꯅ ꯆ
ꯅꯠꯇꯦ ꯑꯇꯣꯞꯄ ꯀꯣ ꯍꯥꯏꯔꯗꯤ ꯑꯁꯤ ꯅꯠꯇꯕ ꯇꯣꯞꯄ ꯀꯣ ꯍꯥꯏꯅꯤꯅꯦ
ꯌꯥ ꯇꯧꯔꯤꯗ ꯌꯥꯝ ꯂꯩꯇꯦ ꯇꯧꯔꯤꯗ
ꯑꯩꯒꯤ ꯂꯩꯇ꯭ꯔꯤꯅꯣ ꯅ ꯂꯩꯌꯣ ꯌꯥꯗ꯭ꯔꯣ
ꯂꯩꯅꯤꯡꯉꯦ ꯀꯥꯏꯅ ꯍ ꯌꯦꯒ ꯂꯩꯅꯤꯡꯦ ꯀꯗꯥꯔꯤ
ꯀꯩꯒꯤ ꯂꯩꯇ꯭ꯔꯤꯅꯣ ꯂꯩꯉꯣꯅꯦ
ꯊꯒ ꯑꯁꯤꯁ ꯑꯁꯤ ꯒ꯭ꯔꯨꯞꯁꯤꯅ ꯊꯒꯦ
ꯑꯁ ꯐꯕ ꯐꯪꯕ ꯑꯣꯏꯌꯨꯀꯣ ꯑꯩ ꯕꯣꯔ ꯄꯤꯕꯤꯒꯦ ꯃꯁꯤꯁꯤꯒꯤ ꯅꯨꯡꯗꯥꯡ ꯍꯦꯛ ꯇꯨꯝꯃꯒ ꯅꯪ ꯃꯪꯃꯁꯨ ꯂꯄꯥꯥꯝ ꯂꯝꯄꯥ
ꯀꯅꯥ ꯀ ꯂꯩꯕꯤ ꯍꯧꯖꯤ ꯊ
ꯍꯧꯖꯤꯛꯇꯤ ꯑꯩ ꯅꯛꯇ ꯑꯇꯣꯞꯄ ꯒ꯭ꯔꯥꯎꯟꯗ ꯑꯗꯨꯝ ꯆꯠꯊꯣꯛ ꯆꯠꯁꯤꯟ ꯇꯧꯔ ꯑꯩꯅ
ꯇ ꯏꯁꯥ ꯆꯦꯕ
ꯑꯗꯨꯒ ꯀꯦꯕꯦꯠꯁꯅꯧꯕꯗꯣ
ꯀꯩꯅ ꯀꯀꯥ
ꯎꯝ ꯇꯎꯅꯤ
ꯈꯔ ꯈꯔ ꯅꯪꯉꯣꯟꯗꯒꯤ ꯑꯍꯥꯟꯕ ꯂꯩꯅ ꯌꯦ ꯀꯥꯦ
ꯍꯣꯏ ꯍꯣꯏ ꯑꯦ ꯑꯗꯨꯚꯥꯔ ꯅꯪ ꯆꯦ ꯀꯌꯥ ꯁꯨꯔ
ꯑꯩ ꯅꯪꯉꯣꯟꯗ ꯍꯥꯏꯈ꯭ꯔꯕ ꯅꯠꯇ꯭ꯔꯣ
ꯀꯗꯥꯏ ꯁꯤꯁꯤꯀꯣ ꯍꯥꯏ ꯍꯪꯕꯕꯨꯗꯤ ꯅꯪꯉꯣꯟꯗ ꯍꯥꯏꯈ꯭ꯔꯦ ꯍꯥꯏꯈ꯭ꯔꯦ ꯎ
ꯀꯨꯟ ꯀꯨꯟ ꯃꯉꯥꯁꯦ
ꯀꯨꯟ ꯃꯉꯥ
ꯎꯝ
ꯇꯈ
ꯑꯩ ꯑꯩ ꯣ ꯑꯅꯔꯦꯀꯣ
ꯍꯣꯏ ꯆꯍꯤ ꯑꯃꯗ ꯊꯥ ꯊꯥꯗꯔ ꯃꯥꯜꯂꯦ
ꯅꯪ ꯀꯌꯥ
ꯇ꯭ꯋꯦꯟꯇꯤ ꯐꯣꯔ
ꯇ꯭ꯋꯦꯟꯇꯤ ꯐꯣꯔ ꯇꯥꯔꯦ ꯀꯔꯤ ꯃꯟꯗꯤ ꯃꯟꯗꯤ
ꯗꯤꯁꯦꯝꯕꯔ
ꯑꯩꯒ ꯃꯅꯩ
ꯎꯝ
ꯃꯤꯃꯤ
ꯑꯣ ꯑꯗꯨꯗꯤ ꯊꯥ ꯇꯔꯨꯛꯔ ꯀꯌꯥꯔꯥ
ꯁꯤ ꯎꯝ ꯗꯤꯁꯦꯝꯕꯔ ꯅꯅꯥ ꯖꯋꯥꯔꯤ ꯐꯦꯕꯋꯥꯔꯤ ꯃꯥꯔ ꯑꯦꯄ꯭ꯔꯤꯜ ꯃꯦ ꯐꯥꯏꯚ ꯃꯟꯊꯁ ꯈꯛꯇꯅꯤ ꯍꯟꯕ
ꯇꯥꯏꯃꯁꯅꯔꯣ ꯑꯣ ꯍꯥꯏꯗꯤ ꯀꯩꯅꯣ ꯃꯦ ꯖꯨꯟ ꯖꯨꯂꯥꯏ
ꯑꯗꯨꯅꯦ ꯍꯣꯢ ꯑꯩ
ꯅꯪ
ꯎꯝ ꯍꯥꯏꯌꯣ
ꯅꯪ ꯅꯪꯒꯤ ꯋꯥꯡꯕ ꯀꯌꯥ ꯋꯥꯡꯕ꯭ꯔꯥ ꯎꯝ
ꯌꯥꯝꯅ ꯋꯥꯡꯉꯦ ꯍꯥꯏꯕ ꯅꯠꯇꯦꯅ ꯐꯥꯏꯚ ꯄꯣꯏꯟ ꯁꯤꯛꯁꯃꯨꯛꯇꯪꯅꯤ
ꯎꯝ
ꯅꯪꯅꯁꯨ ꯋꯥ ꯉꯝꯗꯅꯀꯣ
ꯁꯤꯁ ꯍꯣꯏ
ꯅꯪ ꯀꯌꯥꯔꯣ
ꯈꯪꯗꯦꯗ ꯅꯨꯄꯤ ꯋꯥꯡꯃꯟꯕꯁꯨ ꯐꯖꯗꯦꯀꯣ
ꯎꯝ ꯅꯪ ꯅꯪꯗꯤ ꯀꯌꯥꯔꯣ
ꯑꯩꯒꯤ ꯐꯥꯏꯚ ꯄꯣꯏꯟ ꯀꯌꯥꯔ ꯒꯦꯁ ꯇꯧ
ꯅꯪꯒꯤ ꯈꯣꯟꯒ ꯅꯪꯒꯤ ꯋꯥꯉꯥꯡ ꯁꯛꯉꯥꯡꯁꯤꯒ ꯑꯩꯗꯤ ꯐꯥꯏꯚ ꯄꯣꯏꯟ
ꯐꯥꯏꯚ ꯄꯣꯏꯟ ꯊ꯭ꯔꯤ ꯆꯨꯝꯕ꯭ꯔꯣ
ꯆꯨꯝꯗꯦ ꯂꯂꯦ
ꯑꯣ ꯋꯥꯠꯇ꯭ꯔꯣ ꯅꯠꯇ꯭ꯔꯒ ꯍꯦꯟꯕ꯭ꯔꯣ
ꯍꯦꯜꯂꯦ
ꯑ ꯑꯗꯨꯗꯤ ꯐꯥꯏꯚ ꯄꯣꯏꯟ ꯇꯨꯅꯦ ꯀꯔꯤꯔꯣ ꯆꯨꯝꯃꯦ ꯑꯗꯨꯗꯤ
ꯎꯝ
ꯑꯅꯝꯕ ꯅꯨꯄꯤꯁꯤꯡ ꯐꯥꯏꯚ ꯄꯣꯏꯟ ꯇꯨ ꯉꯥꯛꯇꯅꯤ ꯉꯁꯥꯏ ꯑꯩ ꯑꯗꯨꯃꯥꯏꯅ ꯍꯥꯏꯒꯦ ꯇꯧꯕꯅꯦꯕ ꯈꯤꯇꯪ ꯋꯥꯡꯗꯧ ꯃꯥꯟꯕ
ꯑꯗꯨꯒ ꯀꯪꯕꯒ ꯅꯣꯏꯕꯗꯤ
ꯍꯨꯝ
ꯀꯪꯕꯒ ꯅꯣꯏꯕꯗꯤ
ꯅꯪꯔꯣ
ꯍꯣꯏ
ꯌꯥꯝꯅ ꯅꯣꯏꯁꯨ ꯅꯣꯏꯗꯦ ꯀꯪꯁꯨ ꯀꯪꯗꯦ ꯆꯥꯡ ꯑꯃꯗ ꯏ
ꯂꯅꯥꯂꯦ ꯑꯗꯨꯗꯤ ꯅꯥꯜꯂꯦ
ꯌꯥꯝ ꯀꯪꯕ ꯑꯣꯏꯔꯝꯃꯣꯏꯗ ꯅꯪ ꯕꯤꯄꯤꯗꯨꯣ ꯅꯪ ꯅꯠꯗ꯭ꯔꯣ
ꯃꯥꯅꯦ
ꯌꯥꯝ ꯀꯪꯕ ꯑꯣꯏꯗꯦ ꯅꯪꯗꯣ
ꯑꯗꯨꯝ ꯀꯪꯉꯤꯗ ꯑꯩꯗꯤ
ꯑꯥ
ꯅꯣꯏꯕ ꯉꯝꯗꯦꯕ ꯅꯣꯏ ꯊꯣꯛ ꯉꯝꯗꯦꯕ ꯅꯣꯅꯤꯡꯉꯥꯏ
ꯑꯗꯨ ꯐꯖꯅ ꯅꯣꯏꯒꯦ ꯍꯥꯏꯔꯗꯤ ꯐꯖꯅ ꯇꯨꯝꯃꯣ ꯐꯖꯅ ꯆꯥꯛ ꯆꯥꯋꯣ
ꯑꯗꯨ ꯑꯣꯏꯔꯗꯤ ꯅꯣꯡꯅꯤ
ꯑꯁ ꯑꯩꯈꯣꯏꯗꯤ ꯊꯕꯛ ꯀꯟꯕꯅꯤꯅ ꯊꯕꯛ ꯊꯕꯛ
ꯑꯣꯖꯥꯒꯨꯝꯕ ꯇꯧꯔꯗꯤ ꯀꯪꯕꯅꯤꯀꯣ ꯑꯣꯏꯔꯝꯃꯥꯅꯤ